ꯍꯜꯂꯣ
ꯑꯗꯣ
ꯎꯝ
ꯀꯅꯥꯔꯒꯦ
ꯑꯦ ꯁꯥꯛ ꯆꯠꯇꯣꯛꯔꯒ ꯐꯝꯑ
ꯎ ꯀꯩꯅ ꯊ ꯆꯥꯔꯒꯦ
ꯩꯅꯁꯤ ꯀꯩꯅꯣ ꯆꯥꯏ ꯀꯣꯕꯤ ꯆꯥꯏ
ꯑꯣ
ꯎꯝ ꯅꯪꯒꯤ ꯆꯥꯔꯕꯣ
ꯆꯥꯗ꯭ꯔꯤꯗ ꯑꯩꯈꯣꯏꯗꯤ ꯊꯣꯡꯅꯔꯤ
ꯎꯝ ꯍꯝꯝ ꯀꯔꯤ ꯃꯊꯦꯜ ꯊꯣꯡꯒꯦ ꯇꯧꯔꯝꯃꯤꯅꯣ
ꯑ ꯏꯔꯣꯟꯕ
ꯑꯣ ꯍꯥꯎꯥꯎꯅꯤ ꯍꯦ
ꯆꯥꯖꯤꯂ ꯑꯣ
ꯂꯥꯛꯀꯅꯤ ꯂꯥꯛꯀꯅꯤ ꯑꯩ ꯏꯝꯐꯜ ꯂꯄ ꯃꯇꯝꯗ
ꯍꯣꯏ ꯂꯥꯎꯑꯣ ꯁꯥꯖꯩ
ꯎꯝ ꯉꯁꯤ ꯊꯕꯛ ꯆꯠꯄ꯭ꯔꯣ
ꯑꯥ ꯆꯠꯂꯨꯌꯦ
ꯎꯝ
ꯍꯂꯦ ꯄꯛꯀꯣꯏꯗ꯭ꯔꯤ ꯑꯩꯁꯨ
ꯎꯝ ꯑꯣꯔꯝꯃꯅꯤ
ꯎꯝ ꯉꯁꯤꯗꯤ ꯈꯔꯥ ꯋꯥꯏ
ꯎ ꯍ ꯍ ꯀꯩꯅꯣ ꯑꯣꯏꯗꯔ ꯀꯃꯥꯏꯅ ꯇꯧꯒꯦ ꯍꯧꯖꯤꯛ
ꯍꯧꯖꯤꯛꯀꯤꯗꯤ ꯋꯦꯗꯔꯁꯦ ꯅꯣꯡꯗꯤ ꯃꯪꯗꯤ ꯃꯪꯗ꯭ꯔꯦ ꯉꯁꯤꯗꯤ
ꯑꯣ ꯑꯩꯈꯣꯏꯗꯤ ꯑꯗꯨꯝ ꯆꯞ ꯃꯥꯟꯅꯩꯗ ꯅꯍꯥꯟꯗꯒꯤꯗꯒꯤ ꯑꯗꯨꯝ ꯅꯣꯡ ꯆꯨꯔꯒ ꯂꯩꯆꯤꯟ ꯊꯥꯕ
ꯎꯝꯣꯏꯅꯤꯡꯉ ꯁꯤꯔꯤ ꯅꯣꯡꯒꯥꯇ ꯆ ꯎꯗꯅ ꯇꯧꯕꯗꯣ ꯇꯧꯗ꯭ꯔꯥ
ꯎꯝ ꯎꯝ ꯎꯝ ꯀꯩꯅꯣ ꯅꯣꯏ ꯐꯥꯗꯔꯁ ꯐꯥꯗꯔꯁ ꯗꯦꯒꯨꯝꯕ ꯉꯥꯛꯄ꯭ꯔꯣ
ꯍꯥꯥ
ꯐꯥꯗꯔꯁ ꯗꯦꯒꯨꯝꯕ ꯉꯥꯛꯄ꯭ꯔꯣ
ꯐꯥꯗꯔꯁ ꯗꯦ ꯀꯩꯗꯧꯕ
ꯑꯣꯞꯖꯥꯞ ꯇꯧꯕ꯭ꯔꯣ ꯐꯥꯗꯔꯁ ꯗꯦꯒꯨꯝꯕ
ꯎꯝ ꯇꯧꯕꯨꯗꯤ ꯑꯗꯨ ꯀꯟꯅ ꯆꯥꯎꯅꯕꯗꯤ ꯇꯧꯗꯦ
ꯍꯌꯦꯡ ꯍꯌꯦꯡ ꯀꯩꯅꯣ ꯁꯟꯗꯦꯁ ꯁꯟꯗꯦ ꯑꯣꯏꯕ ꯃꯥꯜꯂꯦ ꯁꯟꯗꯦ ꯍꯌꯦꯡꯔꯣ ꯁꯟꯗꯦꯔꯣ ꯎꯝ
ꯐꯇꯥ ꯗꯦ ꯑ ꯆꯤꯠꯇꯕ
ꯎꯝ ꯎꯝ
ꯅꯣꯏꯁꯨ ꯇꯧꯗꯣꯏ ꯅꯠꯇ꯭ꯔꯣ
ꯍꯣꯏ ꯑꯗꯨꯝ ꯆꯖꯇ ꯐꯪꯁꯟ ꯃꯆꯥ ꯑꯃ ꯑꯗꯨꯝ ꯇꯧꯔ ꯑꯗꯨꯝ ꯆ ꯈꯔꯗꯨꯅ ꯆꯥꯛꯀꯨꯝꯕ ꯑꯗꯨꯝ ꯆꯥꯏꯌꯦ ꯆꯁ ꯈꯔ ꯅ ꯆꯥꯒꯨꯝꯕ ꯊꯛꯑꯒ ꯑꯗꯨꯝ ꯂꯣꯏꯁꯤꯜꯂꯦꯗ ꯑꯗꯨꯗꯤ ꯌꯥꯝ ꯆꯥꯎꯅꯗꯤ ꯇꯧꯗꯦꯗ ꯃꯤ ꯈꯔꯅ ꯑꯗꯨꯝ ꯐꯥꯗꯔꯁꯀꯤ ꯒꯤꯐꯀꯨꯝꯕ ꯄꯤꯅꯌꯦ ꯃꯆꯥ ꯃꯆꯥꯁꯤꯡꯅ ꯌꯥꯝ ꯆꯥꯎꯅꯗꯤ ꯇꯧꯔꯣꯏꯗ
ꯍꯣꯏꯗꯅ ꯑꯃꯨꯛ ꯌꯨꯝ ꯌꯨꯝꯗ ꯑꯣꯏꯅ ꯇꯧꯔꯦ
ꯎꯝ ꯎꯝ ꯎꯝ ꯑꯗꯨꯅꯤꯗ ꯍꯥꯏꯕꯗꯤ ꯆꯥꯔꯖꯇꯁꯨ ꯑꯗꯨꯝ ꯆꯥꯔꯖ ꯀꯥꯕ ꯃꯇꯝꯗ ꯄ꯭ꯔꯣꯒ꯭ꯔꯥꯝ ꯃꯆꯥ ꯑꯃꯒꯨꯝꯕ ꯁꯦꯝꯕꯅꯤꯗ
ꯎꯝ
ꯌꯨꯝꯗ ꯑꯣꯏꯅ ꯑꯗꯨꯝ ꯆꯥꯛ ꯍꯥꯎꯔꯁꯨ ꯍꯥꯎꯗ꯭ꯔꯁꯨ ꯑꯗꯨꯝ ꯆꯥꯛ ꯆꯔꯥꯃ ꯆꯥꯃꯤꯟꯅꯕꯗꯣ ꯑꯗꯨꯒꯨꯝꯕ ꯇꯧꯋꯤꯗ
ꯍ ꯍꯣꯏ ꯑꯩꯈꯣꯏ ꯑꯗꯨꯅ ꯩꯅ ꯇꯧ ꯍꯧ ꯊꯥꯎ ꯅ ꯇꯩꯅ ꯊꯧꯕꯊꯥꯎ
ꯎꯝ ꯅꯪ ꯄꯨꯡ ꯀꯌꯥ ꯊꯕꯛ ꯆꯠꯄꯅꯣ ꯀꯩꯅꯣ ꯃꯣꯔꯅꯤꯡꯗ
ꯑꯩꯠ ꯊꯥꯔꯇꯤꯗꯒꯤ ꯆꯠꯂꯦ ꯑꯗꯨꯗꯨ ꯑꯗꯨꯒ ꯐꯣꯔ ꯄꯤ ꯑꯦꯝꯗ ꯍꯜꯂꯣ ꯑꯣ ꯀꯩꯅꯣ ꯑꯣꯐꯤꯁ ꯃꯤ ꯂꯣꯏꯔꯦ ꯑꯗꯨꯗ ꯌꯣꯨꯝ ꯌꯥꯎ ꯐꯥꯏꯚ ꯄꯤ ꯑꯦꯝ ꯑꯗꯨꯋꯥꯏꯗ ꯑꯗꯨꯝ ꯌꯧꯔꯦ
ꯎꯝ ꯑꯗꯨꯗꯤ ꯂꯥꯞꯄꯤꯦꯅꯦ ꯄꯨꯡ ꯄꯨꯡ ꯑꯃ ꯑꯗꯨꯋꯥꯏ ꯆꯪꯉꯤꯅꯦ
ꯑꯥ ꯂꯥꯄꯦ ꯉꯁꯤ ꯅ ꯑꯃꯨꯛ ꯈꯔ ꯀꯩꯅꯣ ꯇ ꯑꯣꯏꯌꯦ ꯑꯗꯤ ꯂꯨꯍꯣꯡꯕ ꯂꯩꯔꯝꯃꯦꯕ ꯂꯝꯕꯤꯗꯣ ꯈꯔ
ꯎꯝ ꯆꯤꯟꯕ ꯎꯝ ꯎꯝ ꯍꯟꯗꯛꯁꯦ ꯏꯝꯐꯥꯜꯗ ꯊꯥꯎ ꯃꯃꯜ ꯀꯌꯥ ꯄꯤꯅꯒꯦ ꯍꯧꯖꯤꯛꯀꯥꯟ ꯄꯦꯇ꯭ꯔꯣꯜ ꯃꯃꯜꯗꯣ
ꯄꯦꯇ꯭ꯔꯣꯜ ꯃꯃꯟ ꯁꯤ ꯑꯃꯒ ꯑꯃꯒ ꯃꯥꯟꯅꯗꯦ ꯄꯥꯝꯖꯦ ꯈꯔ ꯑꯝꯇꯅ ꯑꯃꯨꯛ ꯍꯣꯡꯉꯦ ꯈꯔ ꯃꯐꯝ ꯑꯃꯗꯅ ꯑꯃꯨꯛ ꯇꯥꯡꯉꯦ
ꯀꯩꯒꯤꯅꯣ ꯑꯗꯨꯗꯣ ꯅꯍꯥꯟ ꯅꯍꯥꯟ ꯅꯍꯥꯟꯗꯤ ꯃꯅꯕ ꯅꯠꯇ꯭ꯔꯣ
ꯑꯥ ꯍꯥꯥ ꯅꯗꯤ ꯃꯥ ꯂꯩ
ꯎꯝ
ꯍꯧꯖꯤꯛ ꯈꯔꯕꯨꯗꯤ ꯃꯃꯜ ꯍꯣꯡꯗꯣꯛꯄꯗꯤ ꯍꯣꯡꯗꯣꯛꯑꯝꯒꯅꯤ
ꯎꯝꯍꯝ ꯅꯪ ꯄꯥꯔꯁꯣꯅꯦꯜ ꯒꯥꯔꯤ ꯆꯠꯇꯕ꯭ꯔꯣ ꯉꯁꯤ
ꯑꯒꯔꯣ
ꯎꯝ
ꯑ ꯑꯩꯒꯤ ꯄꯥꯔꯁꯣꯅꯦꯜ ꯒꯥꯔꯤꯗ ꯑꯗꯨꯝ ꯆꯠꯂ
ꯑꯣ ꯍꯧꯖꯤꯛ ꯅꯪ ꯊꯥꯎ ꯍꯥꯟꯕ ꯃꯇꯝꯗ ꯀꯌꯥ ꯄꯤꯅꯒꯦ ꯅꯪ
ꯋꯥꯟꯔꯣ ꯋꯥꯟꯔꯣꯂ ꯅꯥꯏꯟꯇꯤꯒ ꯀꯩꯅꯣ ꯌ꯭ꯔ ꯍꯂꯤ ꯇꯠ
ꯎꯝꯝ
ꯎ
ꯍꯣꯏꯅꯦ ꯑꯩꯈꯣꯏꯗꯤ ꯂꯤꯇꯔꯗ ꯍꯥꯟꯕꯅꯤꯅ ꯑꯗꯨꯝ ꯄꯩꯁꯥ ꯂꯩꯕꯗꯣ ꯆꯥꯝꯃꯒꯤꯔ ꯀꯩꯅꯣ ꯑꯔꯩꯕꯗ ꯑꯗꯨꯝ ꯍꯥꯟꯕꯅꯤꯅꯀꯣ
ꯄꯩꯁꯥꯗ ꯑꯣꯏꯅ ꯇꯧꯕꯅꯤꯅ ꯂꯤꯇꯔ ꯑꯃ ꯍꯟꯕꯤꯌꯣ ꯍꯥꯏꯗꯦꯕ ꯑꯩꯈꯣꯏꯗꯤ ꯆꯥꯝꯃꯉꯥ ꯍꯟꯕꯤꯌꯣ ꯆꯠꯅꯤꯡꯍꯟꯕꯤꯌꯣ ꯁꯤꯅꯦꯕ
ꯆꯅꯤ ꯀ ꯇꯥꯏ ꯍ
ꯎꯝ ꯗꯤꯖꯜꯅ ꯈꯔ ꯍꯣꯡꯉꯦ ꯊꯥꯎ ꯗꯤꯖꯦꯜꯒꯤ ꯄꯚꯥꯏ ꯂꯩꯔꯦ ꯍꯦꯟꯅ ꯅꯨꯡꯉꯥꯏꯅꯤꯦ
ꯦ ꯄꯦꯇ꯭ꯔꯣꯜ ꯅꯥꯀꯦꯁꯤꯒ ꯈꯪꯗꯅ ꯄꯦꯇ꯭ꯔꯣꯜꯗꯨꯁꯨ ꯇꯥꯡꯉꯦ ꯒꯥꯔꯤ ꯐꯪꯉꯦ ꯒꯥꯔꯤ ꯆꯦ ꯃꯥꯥꯡꯂ ꯑꯥꯏꯇ ꯑꯗ
ꯎꯝ ꯍꯧꯖꯤꯛ ꯃꯤ ꯑꯃꯅ ꯗꯤꯖꯔꯒꯤ ꯒꯥꯔꯤ ꯁꯦꯝꯃꯗꯤ ꯁꯤꯠ ꯌꯥꯝ ꯁꯤꯠꯅꯤꯕꯣ ꯏꯟꯇ ꯑꯣꯟꯇꯔꯄ꯭ꯔꯤꯅꯔ ꯑꯃꯅ ꯒꯥꯔꯤ ꯑꯃ ꯗꯤꯖꯜꯒꯤ ꯁꯦꯝꯕꯤꯔꯗꯤꯀꯣ
ꯑꯥ
ꯌꯥꯝ ꯊꯤ ꯁꯤꯠꯀꯅꯤ ꯑꯗꯨ ꯀꯟꯕꯁꯨ ꯄꯦꯇ꯭ꯔꯣꯜꯒꯤ ꯍꯦꯟꯅ ꯀꯟꯕ
ꯍꯣꯏ
ꯑꯗꯨ ꯌꯥꯝ ꯁꯤꯠꯀꯅꯤꯍꯦ
ꯑꯗꯨ ꯀꯊꯗꯤ ꯑ
ꯆꯗꯨ ꯎꯝ ꯎꯝ ꯊꯧꯕꯁꯨ ꯅꯨꯡꯉꯥꯏꯕ
ꯑ ꯊꯥꯎꯁꯨ ꯈꯥꯡꯕ
ꯎꯝ ꯍꯥꯟꯅꯗꯒꯤ ꯑꯗꯨꯝ ꯗꯤꯖꯜꯒꯤꯁꯤꯠ ꯕꯥꯏꯛ ꯃꯣꯇꯣꯔ ꯕꯥꯏꯛ ꯂꯩꯇꯕ ꯃꯥꯜꯂꯦ ꯀꯣ
ꯑꯥ ꯂꯩ ꯂꯩꯀꯦ
ꯎꯝ ꯒꯥꯔꯤ ꯑꯆꯧꯕꯗ ꯑꯗꯨꯝ ꯁꯤꯖꯤꯟꯅꯔꯦꯕ ꯕꯣꯂꯤꯔꯣ ꯒꯨꯝꯕ ꯇꯇꯥ ꯇ꯭ꯔꯛ ꯒꯨꯝꯕ
ꯑ ꯑꯣꯏꯅ ꯍꯦꯛꯇ ꯇꯧꯔꯅꯤꯅ
ꯎꯝ
ꯗꯤꯖꯜꯁꯦ ꯀꯩꯅꯣ ꯄꯤꯛꯀꯞꯀꯨꯝꯕ ꯕꯣꯂꯦꯔꯣꯒꯨꯝꯕ ꯑꯗꯨꯒꯨꯝꯕꯗ ꯑꯗꯨꯝ ꯃꯣꯏꯗꯣ ꯌꯥꯝꯅ ꯆꯥꯅꯕ ꯃꯥꯜꯂꯦ
ꯎꯝ ꯑꯗꯨꯃꯥꯏꯅꯗꯤ ꯆꯥꯟꯗꯤ ꯆꯥꯅꯕ ꯃꯥꯜꯂꯦ
ꯅꯪ ꯀꯔꯤ ꯀꯔꯤ ꯄꯥꯏꯕ꯭ꯔꯣ
ꯀꯩ ꯀꯩ ꯄꯥꯏꯕꯗꯤ
ꯑ ꯒꯥꯔꯤ ꯏꯁ꯭ꯀꯨꯇꯤ ꯄꯥꯏꯕ꯭ꯔꯣ ꯅꯠꯇ꯭ꯔꯒ ꯕꯥꯏꯛ
ꯑꯣ ꯏꯁꯀꯨꯇꯤ ꯑꯣꯏ ꯄꯥꯏ
ꯑꯣ ꯁ꯭ꯀꯨꯇꯤ ꯍꯦꯟꯅ ꯅꯨꯡꯉꯥꯏꯗ ꯏꯝꯐꯥꯜ ꯕꯦꯂꯤꯒꯤꯗꯤ
ꯍꯣꯏ
ꯎꯝ ꯑꯩꯁꯨ ꯏꯝꯐꯥꯜꯗ ꯀꯨꯏꯅ ꯂꯩꯔꯨꯕꯅꯤ ꯀꯣꯂꯦꯖꯇ ꯑꯗꯨꯝ ꯏꯁꯀꯨꯇꯤ ꯑꯃ ꯄꯥꯏꯔꯒ ꯀꯣꯂꯦꯖꯀꯤ ꯌꯨꯅꯤꯚꯔꯁꯤꯇꯤ ꯂꯣꯏꯁꯤꯜꯂꯦ
ꯑ ꯊꯥꯎ ꯆꯥꯕꯁꯨ ꯑꯗꯨꯅ ꯈꯔ ꯐꯩ ꯕꯥꯏꯛꯁꯤꯗꯤ ꯊꯥꯎ ꯌꯥꯝ ꯆꯥꯛꯏ
ꯎꯝ ꯎꯝ ꯑꯩ ꯊꯧꯗꯤ ꯊꯧꯁꯨ ꯊꯧꯗꯦꯗ ꯕꯥꯏꯛꯇꯤ ꯊꯧꯕꯁꯨ ꯍꯩꯇꯦ ꯄꯥꯏꯗꯕꯅꯤꯅ ꯑꯩ ꯑꯩꯒꯤ ꯂꯩꯇꯕꯅꯤꯅꯀꯣ
ꯍꯣꯏ
ꯊꯧꯕꯁꯩ ꯍꯩꯗ꯭ꯔꯤ ꯒꯥꯔꯤ ꯕꯥꯏꯛꯇꯨꯗꯤ
ꯑꯗꯤ ꯊꯧꯕꯕꯨꯗꯤ ꯍꯩꯕ ꯑꯩ ꯑꯩꯒꯤꯁꯤꯒꯤ ꯏꯁꯀꯨꯇꯤ ꯕꯦꯁꯄꯥꯗꯨꯅꯦꯕ ꯑꯁꯤꯅ ꯊꯥꯎ ꯑꯃꯨꯛ ꯈꯔ ꯕꯥꯏꯛ ꯇꯗꯤ ꯂꯨꯄꯥ ꯆꯥꯝꯃꯒꯤ ꯍꯥꯟꯕꯗꯨꯅ ꯀꯨꯏꯅ ꯆꯠ
ꯀꯣꯐꯤ ꯑꯃ ꯊꯥꯔꯨꯕꯠ ꯆꯠ ꯆꯠꯊꯣꯛꯄ ꯑꯗꯨꯝ ꯂꯣꯏꯁꯤꯜ ꯅꯦꯕ ꯂꯨꯄꯥ ꯆꯥꯝꯃꯒꯤꯗꯨ ꯎꯝ ꯍꯧꯕ ꯍꯧꯔꯗꯤ ꯆꯥꯕ ꯍꯧꯔꯅꯤꯗꯣ ꯕꯥꯏꯛ ꯇꯗꯤ ꯁꯀꯨꯇꯤꯁꯨ ꯑꯗꯨꯝ ꯑꯗꯨꯝ ꯊꯕꯛ ꯆꯠꯊꯣꯛ ꯆꯠꯁꯤꯟ ꯑꯗꯨꯁꯨ ꯑꯗꯨꯝ ꯌꯥꯕꯅꯦ ꯑꯩ ꯑꯗꯨꯝ ꯊꯧꯋꯦꯕ ꯑꯩ ꯆꯤꯡꯗꯁꯨ ꯑꯗꯨꯝ ꯊꯧꯋꯦ ꯑꯗꯨꯝ ꯍꯥꯏꯕꯩ ꯋꯥꯅꯦꯕ ꯑꯗꯨꯝ ꯄꯥꯏ ꯑꯗꯨꯝ ꯊꯧꯔꯗꯤ ꯑꯗꯨꯝ ꯅꯨꯡꯉꯥꯏꯕꯅꯦꯕ
ꯍꯣꯏ ꯐꯖꯅ ꯂꯨꯅ ꯅꯥꯟꯅ ꯁꯦꯝꯖꯤꯜꯂꯒ ꯊꯝꯕꯗꯕꯨ ꯀꯩꯗꯧꯕꯩ ꯅꯨꯡꯉꯥꯏꯔ
ꯎꯝ ꯑꯗꯨꯝ ꯑꯩ ꯌꯨꯝ ꯀꯨꯝꯃꯦ ꯑꯃꯨꯛ ꯇꯝꯗ ꯀꯥꯔꯦ ꯆꯤꯡꯗ ꯑꯃꯨꯛ ꯆꯠ ꯑꯗꯨꯝ ꯌꯥꯏꯗ ꯑꯗꯨꯝ ꯅꯨꯡꯉꯥꯏꯗ
ꯍꯣꯏ
ꯈꯔ ꯀꯔꯤ ꯍꯥꯏꯁꯤꯔꯥ ꯌꯥꯡ ꯌꯥꯡꯅ ꯊꯧꯅꯤꯡꯕꯁꯤꯡꯅ ꯕꯥꯏꯛ ꯕꯥꯏꯛꯇꯨ ꯊꯧꯅꯤꯡꯕꯅꯦꯕ
ꯎꯝ ꯚꯥꯏꯛ ꯃꯣꯏ ꯑꯌꯥꯡꯕ ꯀꯥꯡꯕꯨꯒꯤ ꯑꯩꯈꯣꯏꯅ ꯅꯣꯔꯃꯦꯜꯗ ꯑꯗꯨꯝ ꯆꯠ ꯑꯩꯈꯣꯏꯒꯤꯅꯤꯅ
ꯌꯥꯝ ꯀꯝꯐꯣꯔꯇꯦꯕꯜ ꯑꯣꯏꯔ ꯁ꯭ꯀꯨꯇꯤꯁꯦ
ꯍꯣꯏ
ꯕꯥꯏꯛꯇꯨꯗꯤ ꯔꯥꯏꯠꯀꯨꯝꯕ ꯆꯠꯄ ꯑꯣꯐ ꯔꯣꯠꯀꯨꯝꯕ ꯆꯠꯄ ꯑꯦꯠꯚꯦꯟꯆꯔꯒꯨꯝꯕ ꯆꯠꯄꯣ ꯑꯗꯨꯒꯤ ꯎꯝ
ꯂꯣꯡ ꯗ꯭ꯔꯥꯏꯚ ꯆꯠꯄꯒꯤꯅꯦ ꯑꯃꯨꯛ ꯕꯥꯏ ꯏꯅꯨꯡꯉ
ꯎꯝ ꯍꯥꯏꯕꯗꯤ ꯒ꯭ꯔꯨꯞ ꯒ꯭ꯔꯨꯞꯀꯨꯝꯕ ꯔꯥꯏꯗꯔꯁ ꯒꯨꯝꯕꯀꯣ ꯀꯣꯏꯕꯒꯨꯝꯕ ꯄ ꯈ ꯄꯩꯁꯥ ꯂꯩꯕꯁꯤꯡꯅꯤꯅꯦ
ꯎꯝ
ꯊꯕꯛ ꯆꯠꯊꯣꯛ ꯆꯠꯁꯤꯟꯗꯤ ꯑꯗꯨꯝ ꯁꯀꯨꯇꯤꯅ ꯕꯖꯥꯔꯒꯨꯝꯕ ꯀꯥꯕꯒꯨꯝꯕꯗꯤ ꯁꯀꯨꯇꯤꯅ ꯍꯦꯟꯅ ꯑꯗꯨꯝ ꯀꯝꯐꯣꯔꯇꯦꯕꯜ ꯑꯣꯏꯕꯅꯦ
ꯎꯝ ꯑꯣꯏꯑꯦ ꯑꯗꯨ ꯃꯤ ꯆꯤꯜꯂꯛꯑꯀꯥꯟ ꯍꯣꯏ ꯃꯤ ꯆꯤꯜꯂꯛꯑꯀꯥꯟꯗꯁꯨ ꯁꯀꯨꯇꯤꯅ ꯍꯦꯟꯅ ꯅꯨꯡꯉꯥꯏ
ꯎꯝ ꯅꯨꯄꯤꯁꯨ ꯊꯧ ꯌꯥꯔꯦ ꯅꯨꯄꯥꯁꯨꯧ ꯑꯉꯥꯡꯁꯨ ꯊꯧ ꯌꯥꯔꯦ ꯑꯗꯨꯝ ꯌꯥꯕ ꯉꯥꯛꯇꯅꯤꯕ ꯁ꯭ꯀꯨꯇꯤꯗꯨꯗꯤ ꯏꯁꯀꯨꯇꯤꯅ ꯍꯦꯟꯅ ꯅꯨꯡꯉꯥꯏ ꯕꯖꯥꯔ ꯆꯠꯄ ꯀꯥꯟꯗ ꯂꯩꯊꯣꯛ ꯂꯩꯁꯤꯟꯒꯨꯝꯕꯀꯣ ꯑꯗꯨ ꯑꯗꯨꯝ ꯁꯀꯨꯇꯤꯗꯣ ꯑꯦꯛꯇꯤꯚꯔꯣ ꯅꯪꯒꯤꯗꯣ
ꯅꯠꯇ ꯦꯁ ꯄꯥꯗꯣ
ꯑꯣ ꯦꯁꯄꯥ ꯎ ꯁ ꯄꯥꯁ ꯑ ꯌꯥꯡꯉꯤꯍꯦ ꯊꯔꯀꯥꯟꯗ ꯑꯁ
ꯑ ꯌꯥꯉꯦ ꯑꯗꯨꯝ ꯅꯣꯔꯃꯦꯜ ꯑꯝꯇ ꯑꯗꯨꯝ ꯊꯧꯔꯦ ꯑꯩꯁꯨ
ꯎꯝ ꯏꯃꯥꯟꯅꯕꯒꯤ ꯈꯔ ꯈꯔ ꯊꯧꯏꯕ ꯑꯩꯁꯨ ꯀꯩꯅꯣ ꯃꯤꯅꯗꯤ ꯍꯥꯏ ꯑꯩꯗꯤ ꯈꯪꯗꯦ ꯕꯦꯁꯄꯥꯗꯣ ꯑꯦꯛꯇꯤꯚꯥꯒꯨꯝꯕ ꯖꯨꯄꯤꯇꯥꯔꯒꯨꯝꯕ ꯀꯝꯄꯤꯌꯔ ꯇꯧꯔ ꯈꯔ ꯊꯥꯎ ꯈꯔ ꯆꯥꯏ ꯍꯥꯏꯀꯣ ꯕꯦꯁꯄꯥꯗꯣ
ꯎꯝ ꯦꯁꯇꯕꯥꯒꯨꯝꯕꯣ ꯀꯝꯄꯦꯌꯔ ꯇꯧꯕꯔꯗꯤꯦꯔꯦ ꯑꯗꯨ ꯗꯤ ꯁꯤꯁꯔ ꯑꯦꯀꯤ ꯕꯒꯨꯝꯝꯕ ꯑ ꯑꯦ ꯂꯥꯛꯀ ꯀ ꯈꯔ ꯐꯠꯇ
ꯑ ꯑꯗꯨꯅ ꯄꯥꯠ ꯄꯥꯠꯀꯨꯝꯕꯁꯨ ꯈꯔ ꯇꯥꯡꯉꯤ ꯍꯥꯏꯕꯅꯤ
ꯍꯣꯏ
ꯏꯁꯄꯤꯌꯔ ꯄꯥꯔꯠꯀꯨꯝꯕꯗꯣ
ꯍꯣꯏ
ꯊꯧꯕꯁꯤꯡ ꯊꯧꯕꯁꯤꯡꯅ ꯑꯣ ꯊꯧꯕꯁꯤꯡꯅ ꯍꯥꯏꯔꯛꯄꯅꯦ ꯑꯩꯗꯤ ꯈꯪꯉꯦ ꯕꯤꯁꯄꯥꯁꯤ ꯀ꯭ꯂꯥꯁꯤꯛꯤ ꯑꯣꯏꯕꯀꯣ ꯑꯗꯨꯝ